ꯍ
ꯍꯜꯂ
ꯍꯣꯏ
ꯊꯥꯕ꯭ꯔꯣ
ꯇꯥꯏ ꯍ
ꯁꯤꯗ ꯂꯩꯕ꯭ꯔꯣ
ꯎꯝ ꯂꯧꯕꯨꯛꯇ ꯂꯧꯔꯥꯡ ꯀꯟꯅ ꯇꯧꯔꯤꯕꯅꯦ ꯉꯥꯏꯍꯥꯛ ꯐꯝꯃꯨꯕ ꯅꯪꯗꯦ ꯏꯁꯤꯡ ꯏꯁꯤꯡ ꯀ ꯑꯝꯇ ꯂꯩꯇꯦꯗ ꯅꯣꯡ ꯆꯨꯗꯦ
ꯅꯨꯡꯁꯥ ꯍꯥꯏ ꯅꯨꯡꯁꯥ ꯁ ꯍꯥꯏꯅꯤꯡꯉꯥꯏꯁꯨ ꯅꯠꯇꯦꯗ ꯅꯣꯡ ꯈꯔ ꯈꯔ ꯃꯪꯉꯦ ꯁꯔꯒ ꯊꫭꯛ ꯑꯦ
ꯅꫭꯡ ꯃꯪꯕꯗꯣ
ꯎꯝ
ꯁꯤꯗ ꯁꯨ ꯃꯪꯉꯦ
ꯅꯣꯡ ꯆꯨꯗꯕꯅꯤꯅ ꯂꯧ ꯁꯨꯕ ꯌꯥꯗꯦꯅꯦꯍ
ꯎꯝ ꯑꯩꯁꯨꯀꯣ ꯉꯔꯥꯡꯗ ꯏꯃꯥꯗ ꯐꯣꯟ ꯇꯧꯔꯅꯦꯕ ꯂꯥꯛꯀꯦ ꯍꯥꯏꯔꯒ
ꯎꯝ
ꯑꯩꯈꯣꯏꯗꯤ ꯍꯤꯗꯥꯛ ꯀꯥꯞꯕ ꯃꯥꯜꯂꯦ
ꯂꯧ ꯁꯨꯅꯤꯡꯉꯥꯏꯔꯣ
ꯎꯝ
ꯎꯝ ꯑꯗꯨ ꯀꯩ ꯍꯥꯏꯔꯛꯀꯦ ꯅꯣꯏ ꯏꯃꯥꯅ
ꯂꯥꯛ ꯀꯅꯨꯡꯉ ꯂꯣꯏ ꯀꯥ ꯀꯥꯄ ꯍꯥꯏ ꯂ ꯇꯧꯗꯦ ꯍꯥꯏꯌꯦ ꯑꯩꯈꯣꯏ ꯍꯟꯗꯛ ꯁꯤꯅꯁꯨ ꯂꯩꯈꯦ
ꯍꯣꯏ ꯍꯤꯗꯥꯛ ꯂꯣꯏ ꯀꯥꯞꯊꯣꯛꯈ꯭ꯔꯗꯤ ꯌꯥꯗꯤ ꯌꯥꯕꯅꯤꯅ ꯑꯩꯈꯣꯏꯁꯨ ꯀꯥꯞꯇꯤ ꯀꯥꯞꯄꯅꯦꯕꯀꯣ
ꯎꯝ
ꯐꯖꯪ ꯁꯤꯗꯕ
ꯎꯝ ꯑꯗꯨ ꯐꯖꯅ ꯁꯤꯕ꯭ꯔꯥ ꯑꯃꯨꯛ ꯍꯧꯒꯠꯂꯕ꯭ꯔꯥ
ꯎꯝ ꯈꯔꯕꯨꯗꯤ ꯍꯤꯡꯉꯤ ꯍꯣꯏ ꯐꯖꯟꯗꯤ ꯁꯤꯗꯕ
ꯊꯧꯔꯥꯡ ꯇꯧꯕꯅꯦꯗꯤ ꯍꯥꯏ ꯑ ꯃꯥꯂꯦ ꯀꫭ
ꯍꯣꯏ ꯍꯤꯗꯥꯛ ꯀꯥꯞꯁꯨ ꯈꯔ ꯈꯔꯗꯤ ꯇꯧꯍꯧꯅꯗꯦ ꯁꯗ ꯇꯧꯕ ꯀꯥꯟꯗ ꯃꯥꯡꯕ ꯂꯩꯔꯣꯏꯗ
ꯍꫭꯏ ꯃꯊꯛꯀꯤ ꯃꯊꯛꯀꯤ ꯂꯧꯔꯣ ꯃꯈꯥꯒꯤꯔꯣ
ꯃꯈꯥꯒꯤ ꯂꫭꯏꯗꯤ ꯃꯈꯥꯒꯤ
ꯎꯝ ꯅꯣꯏ ꯀꯅꯥ ꯀꯅꯥ ꯆꯠ ꯄꯔꯥ
ꯉꯁꯤꯗꯤ ꯑꯩꯈꯣꯏ ꯕꯥꯁꯨ ꯌꯥꯎꯋꯦ ꯑꯩꯈꯣꯏ ꯍꯨꯏꯁꯨ ꯌꯥꯎꯋꯦ ꯑꯩꯅꯦ ꯍꯣꯏ ꯑꯍꯨꯝ
ꯎꯝ ꯀꯩꯅꯣꯗꯤ ꯅꯌꯥꯝꯕꯣꯏꯗꯤ
ꯏꯌꯥꯝꯕ ꯍꯪꯗꯤꯅꯦ ꯃꯥ ꯊꯕꯛ ꯆꯤꯟꯗ ꯉꯁꯤ ꯆꯪꯗꯦ ꯉꯔꯥꯡꯗꯤ ꯆꯠꯈꯤꯕꯅꯦꯕ ꯃꯥꯗꯣ
ꯅꯌꯥꯝꯕ ꯑꯃꯗꫭ
ꯃꯥꯁꯂ ꯂꯥꯛꯇꯦꯗ ꯉꯥꯁꯥꯏ ꯎꯝ
ꯃꯥꯗꯤ ꯅꯨꯡꯉꯥꯏꯔꯤꯅꯦ ꯊꯕꯛ ꯇꯧꯕꯒꯤ
ꯃꯥꯒꯤ ꯗ꯭ꯌꯨꯇꯤ ꯆꯠꯂꯒ ꯋꯥꯕꯗꯨ ꯑꯃꯨꯛ ꯂꯥꯛꯑꯒ ꯂꯧ ꯇꯛꯎ ꯍꯥꯏꯕꯗꯤ ꯅꯨꯡꯉꯥꯏꯔꯣꯏꯅ
ꯃꯥꯁꯨ ꯍꯥꯏꯅꯦ ꯊꯕꯛꯁꯨ ꯇꯧꯍꯟꯗ꯭ꯔꯦ ꯍꯥꯏꯌꯦ ꯃꯥꯁꯨ ꯅꯨꯡꯉꯥꯏꯔꯦ ꯍꯥꯏꯌꯦꯅꯦ
ꯑꯦ ꯅꯨꯡꯉꯥꯏꯅ ꯇꯧꯕꯤꯔꯒ ꯃꯇꯨꯒ ꯊꯤꯔꯒ ꯇꯣꯉꯥꯟꯅ ꯀꯣꯛ ꯆꯥꯊꯣꯛꯑꯗꯤ ꯂꯣꯏꯔꯦꯗꯣ
ꯃꯥꯗꯤꯀꯣ ꯃꯁꯥꯅ ꯌꯥꯗꯦꯕ ꯃꯇꯨꯅ ꯉꯝꯒꯗꯕ ꯃꯤ ꯃꯥꯂꯦ
ꯍꯣꯏ ꯃꯑꯣꯟꯗꯣ ꯌꯥꯗꯦꯕꯀꯣ
ꯎꯝ ꯍꯧꯖꯤꯡꯅꯀꯣ ꯄꯨꯔꯛꯇꯔ ꯀꯔꯤ ꯉꯥꯢꯕ ꯐꯖꯅ ꯍꯥꯏꯌꯣꯍꯦ
ꯑꯗꯨ ꯑꯩꯕꯨꯗꯤ ꯃꯥꯟꯕ꯭ꯔꯥ ꯑꯩꯒꯤ ꯏꯇꯨꯅ ꯉꯝꯅꯤꯉꯥꯏ
ꯈꯔ ꯈꯔꯗꯤ ꯑꯗꯨꯝ ꯇꯧꯒꯅꯤ ꯑꯗꯨꯕꯨ ꯑꯗꯨꯝ ꯅꯪꯅꯁꯨ ꯑꯗꯨꯝ ꯉꯝꯒꯅꯤꯗ
ꯑꯩꯗꯤ ꯍꯥꯏꯕꯗꯤ ꯌꯥꯝ ꯁꯥꯊꯤꯕꯅꯦꯕꯀꯣ
ꯎꯝ
ꯑꯦ ꯑꯩꯕꯨꯗꯤ ꯑꯩꯒꯤ ꯅꯨꯄꯤꯅ ꯍꯣꯏ ꯑꯐꯕꯔꯣꯝꯗ ꯉꯝꯃꯗꯤ ꯀꯥꯏꯗꯦꯕꯀꯣ
ꯎꯝ
ꯑꯗꯨꯅꯤꯗ ꯑꯩꯕꯨ ꯑꯁ
ꯑꯗꯨꯅꯦ ꯎꯝ ꯇꯨꯒꯤ ꯋꯥꯁꯨ ꯏꯟꯁꯨ ꯏꯟꯒꯅꯤ ꯑꯗꯨ ꯅꯨꯇꯤꯒꯤ ꯏꯟꯕꯗꯨ
ꯎꯝ
ꯑꯗꯨꯗꯤ ꯐꯠꯇꯦꯕ
ꯍꯣꯏ ꯃꯇꯝ ꯃꯇꯝꯅ ꯂꯩꯗ ꯑꯗꯨꯕꯨꯗꯤꯀꯣ
ꯎꯝ ꯍꯣꯏ
ꯃꯔꯛ ꯃꯔꯛꯇꯁꯨ ꯏꯟꯒꯗꯕꯅꯦ
ꯍꯥꯏꯕ ꯈꯨꯗꯤꯡ ꯌꯥꯔꯗꯤ ꯏꯃꯨꯡꯒꯤꯁꯨ ꯈꯔ ꯈꯟꯒꯗꯕꯅꯤ
ꯎꯝ ꯏꯁ ꯀꯥꯏꯗꯩ ꯍꯥꯏꯕ ꯈꯨꯗꯤꯡ ꯌꯥꯕ ꯌꯥꯔꯣꯏꯍꯦ
ꯎꯝ
ꯑꯁ ꯑꯩ ꯈꯟꯅꯥꯎꯗꯤ ꯌꯥꯝ ꯅꯥꯕꯅꯤ ꯉꯁꯤꯁꯦ
ꯑꯝ
ꯑꯌꯨꯛ ꯑꯌꯨꯛ ꯍꯧꯒꯠꯂꯀꯥꯟꯗꯀꯣ ꯇꯤꯟꯒꯁꯤ ꯌꯣꯠꯄ ꯌꯥꯗꯕꯅꯦꯕ
ꯑꯗꯣ ꯏꯁꯤꯡꯗꯣ
ꯎꯝ
ꯂꯨꯝꯃꯒ ꯊꯧꯑꯅꯦ
ꯑꯥ ꯉꯔꯥꯡ ꯀꯩꯅꯣꯁꯨ ꯆꯥꯕꯅꯦ ꯑꯈꯥꯕ ꯑꯃꯀꯣ ꯃꯆꯥꯗꯣ
ꯎꯝ ꯎꯝ
ꯑꯗꯨ ꯈꯣꯏꯍꯤ ꯌꯥꯎꯔꯒ ꯆꯥꯒꯦ ꯇꯧꯕꯅꯦ ꯑꯗꯨꯕꯨ ꯈꯣꯏꯍꯤꯗꯤ ꯌꯥꯎꯔꯗꯤ ꯑꯗꯨ ꯆꯥꯏ ꯑꯗꯨꯒ ꯏꯁꯤꯡ ꯂꯨꯝꯐꯨ ꯂꯨꯝꯐꯨ ꯇꯧꯕꯗꯣ ꯈꯔ ꯊꯛꯑꯦ
ꯈꯨꯍꯤꯗꯣ ꯏꯕꯣꯛꯈꯣꯏꯗ ꯂꯩꯕꯅꯦ ꯌꯥꯏ
ꯑꯣ ꯂꯩꯕ꯭ꯔꯥ
ꯎꯝ ꯅꯍꯥꯟ ꯏꯕꯣꯛꯇꯣ ꯃꯥꯒꯤ ꯂꯩꯗꯣ ꯅꯥꯏ ꯍꯥꯏꯕꯒꯤ ꯑꯗꯨ ꯈꯣꯏꯍꯤꯒ ꯑꯈꯥꯕ ꯃꯆꯥ ꯃꯆꯥ ꯗꯨ ꯃꯦꯠꯂꯒ ꯆꯥꯕꯅꯦ
ꯑꯣ ꯑꯩ ꯑꯩꯁꯨ ꯑꯗꯨ ꯆꯥꯕꯅꯦꯕ ꯑꯈꯥꯕꯗꯣ ꯑꯗꯨꯒꯤ ꯈꯔꯗꯤ ꯐꯩꯌꯦꯕꯀꯣ
ꯎꯝ
ꯑꯗꯨ ꯉꯔꯥꯡꯗꯣ ꯑꯩ ꯊꯦꯡꯅ ꯑꯃꯨꯛ ꯇꯨꯝꯕꯒꯤ
ꯎꯝ ꯅꯣꯏ ꯂꯝꯕꯤ ꯂꯝꯕꯤ ꯃꯇꯥꯏꯗ ꯂꯩꯕ ꯑꯗꯨꯝ
ꯂꯩꯔꯝꯅꯤ ꯍꯣꯢ
ꯎꯝ
ꯑꯗꯨ ꯁꯨꯔꯒ ꯆꯥꯕꯁꯨ ꯍꯥꯎꯕꯅꯦ
ꯑꯦ
ꯃꯣꯔꯣꯛꯇ ꯃꯦꯠꯂꯒ
ꯑꯁ ꯑꯩꯗꯤ ꯍꯩꯅꯔꯣꯏꯗ
ꯑꯩꯗꯤ ꯑꯈꯥꯕꯗꯣ ꯑꯗꯨꯝ ꯄꯥꯝꯃꯦ ꯑꯊꯣꯕ ꯍꯦꯟꯅꯒꯣ ꯑꯈꯥꯕ ꯄꯥꯝꯃꯦ
ꯑꯩꯗꯤ ꯌꯥꯝ ꯆꯥꯅꯤꯡꯗꯦꯅꯦ ꯑꯈꯥꯕ ꯍꯥꯏꯁꯦ
ꯑꯃ ꯖꯪꯒꯜꯗ ꯍꯧꯕꯗꯣ ꯈꯔ ꯆꯥꯎꯕ
ꯍꯣꯏ ꯍꯣꯏ ꯍꯣꯏ
ꯑꯗꯨ ꯆꯥꯕ꯭ꯔꯥ
ꯑꯁ ꯃꯤ ꯑꯌꯥꯝꯕꯗꯤ ꯌꯥꯝ ꯆꯥꯏ ꯑꯗꯨꯗꯣ ꯑꯗꯨꯒ ꯁꯎꯟꯗꯣ ꯃꯦꯠꯄ ꯇꯧꯔꯒ ꯌꯥꯝ ꯆꯥꯏꯕꯀꯣ ꯑꯩꯗꯤ ꯀꯌꯥ ꯍꯥꯏꯅꯗꯕ ꯑꯗꯨꯗꯣ
ꯑꯩꯖꯨ ꯆꯥꯗ꯭ꯔꯔꯤ ꯑꯃꯝꯕ ꯃꯤꯅꯗꯤ ꯑꯗꯨꯝ ꯆꯠꯅꯩ ꯑꯗꯨꯒ ꯍꯤꯡꯅꯁꯨ ꯑꯗꯨꯝ ꯆꯥꯏꯌꯦ ꯈꯔ ꯅꯧꯕꯗꯨ
ꯑꯁ ꯑꯗꯨꯕꯨꯗꯤ ꯌꯥꯔꯦ ꯑꯩ ꯆꯥꯔꯒꯦ ꯑꯩ ꯂꯩ ꯌꯔꯔꯣꯏꯕꯨ
ꯎꯝ ꯀꯩꯅꯣ ꯃꯤ ꯅꯣꯏ ꯌꯨꯝ ꯑꯥ ꯃꯈꯥ ꯃꯈꯥꯒꯤꯗꯣ ꯑꯩ ꯅꯣꯡꯃ ꯅꯣꯡꯃ ꯆꯠꯄ ꯀꯥꯟꯗ ꯑꯗꯣ ꯐ꯭ꯔꯤꯗ ꯑꯗꯨꯝ ꯆꯥꯏ ꯃꯣꯏꯗꯤ ꯍꯤꯡꯅ ꯑꯣꯛꯁꯥꯒ ꯍꯥꯎꯋꯦ ꯍꯥꯏꯌꯦ
ꯑꯣꯛꯁꯥꯒ
ꯎꯝ
ꯑꯣꯛꯁꯥ ꯄꯥꯝꯃꯨꯏꯌꯦ ꯊꯣꯡꯃꯤꯟꯅꯗꯧꯕ
ꯃꯍꯥꯎꯗꯣ ꯀꯃꯥꯏꯅ ꯇꯧꯕ꯭ꯔꯥ ꯑꯝꯐꯥꯎ ꯆꯥꯗ꯭ꯔꯤ ꯑꯩ
ꯈꯪꯗꯦꯅꯦ ꯑꯩꯁꯨ ꯑꯝꯇ ꯆꯥꯕꯤꯗ꯭ꯔꯤ
ꯈꯕ꯭ꯔꯥ ꯁꯤꯟꯕ꯭ꯔꯥ ꯀꯃꯥꯏ
ꯈꯥꯗꯤ ꯈꯔꯝꯅꯤꯗꯥ ꯑꯗꯨꯛ ꯈꯥꯕꯗꯨꯕꯨ
ꯂꯧꯔꯁꯨ ꯈꯥꯕ
ꯎꯝ ꯑꯗꯨꯝ ꯈꯔ ꯈꯔ ꯀꯣ
ꯎꯝ
ꯑꯗꯨꯕꯨ ꯍꯣꯏ ꯐꯖꯟꯅꯥ ꯐꯨꯠꯂꯗꯤ ꯈꯪꯗꯦ ꯑꯗꯨꯕꯨ ꯀꯌꯥꯝ ꯈꯥꯕꯗꯤ ꯅꯠꯇ꯭ꯔꯦ ꯃꯣꯏ ꯐꯖꯟꯅ ꯐꯨꯠꯂꯗꯤꯀꯣ
ꯑꯩꯗꯤꯒꯣ ꯀꯩꯅꯣ ꯇꯧꯒꯗꯕ ꯃꯥꯂꯦ ꯃꯅꯝꯗꯣ ꯑꯣꯅꯤꯡꯕꯒꯤ ꯃꯅꯝ ꯂꯩꯒꯗꯕ ꯃꯥꯜꯂꯦ
ꯑꯗꯨꯃꯛꯇꯤ ꯌꯥꯎꯗꯦꯗ ꯍꯣꯏ ꯍꯤꯡꯅ ꯆꯥꯔꯗꯤ ꯑꯗꯨꯃꯥꯏꯅ ꯇꯧꯕꯅꯦ
ꯎꯝ
ꯑꯗꯨꯗꯒꯤ ꯄꯤꯛꯛꯇꯂꯛ ꯄꯤꯛꯑꯒ ꯅꯪ ꯉꯁꯥꯏ ꯍꯥꯏꯕꯗꯣ ꯃꯆꯥ ꯃꯆꯥꯗꯣ ꯑꯗꯨꯕꯨꯗꯤ ꯍꯥꯎꯋꯦ ꯑꯗꯨꯕꯨꯗꯤ ꯑꯩ ꯉꯔꯥꯡ ꯇꯔꯥ ꯍꯦꯟꯅ ꯆꯥꯏꯑꯕꯀꯣ
ꯎꯝ ꯑꯩ ꯌꯨꯝꯗ ꯂꯥꯛꯄ ꯀꯥꯟꯗ ꯇ꯭ꯔꯥꯏ ꯇꯧꯕ ꯇꯥꯔꯦ
ꯎꯝ ꯅꯪ ꯑꯗꯨ ꯆꯥꯕꯤꯔꯒꯀꯣ ꯊꯥꯗꯣꯛꯄ ꯉꯝꯗꯅ ꯏꯇꯤꯛ ꯑꯣꯏꯖꯅꯤ ꯆꯥꯕ ꯂꯣꯏꯔꯀꯥꯟꯗꯅꯦ ꯈ꯭ꯋꯥꯏꯗꯒꯤ ꯍꯥꯎꯔꯤꯁꯦ
ꯏꯟꯁꯥꯡ ꯁꯥꯒ ꯍꯥꯎꯕ꯭ꯔꯥ
ꯑꯗꯨꯗꯤ ꯑꯩ ꯑꯝꯇ ꯆꯥꯕꯤꯗ꯭ꯔꯤꯗ ꯃꯍꯥꯎ ꯇꯪꯗ꯭ꯔꯤꯗ ꯑꯗꯨꯒꯨꯝꯕꯗꯤ ꯅꯣꯡꯃ ꯆꯥꯃꯤꯟꯅꯁꯤꯔꯣ
ꯌꯥꯏ ꯆꯠꯔꯣ ꯀ ꯃꯄ ꯍꯤꯡꯅꯗꯤ ꯆꯥꯅꯤꯡꯗꯦ ꯃꯅꯝꯗꯣ
ꯎꯝ ꯁꯤꯅꯤ ꯃꯆꯥꯗꯤ ꯃꯦꯁꯦꯁꯀ ꯌꯥꯝ ꯂꯥꯛꯑꯦꯀꯣ
ꯑꯦ ꯒ꯭ꯔꯨꯨꯞ ꯃꯦꯁꯦꯖꯅꯦ
ꯑꯩꯈꯣꯏꯗꯤ ꯀꯩꯅꯣꯗ ꯂꯣꯏ ꯊꯝꯃꯦ ꯁꯥꯏꯂꯦꯟꯃ ꯂꯣꯏ ꯊꯝꯕꯅꯦ ꯇꯥꯔꯝꯃꯣꯏꯀꯣ ꯑꯩꯒꯤꯗꯤ
ꯎꯝ ꯎꯝ ꯑꯩꯁꯨ ꯊꯝꯈ꯭ꯔꯦ ꯍꯧꯖꯤꯛ
ꯎꯝ
ꯑꯩꯗꯣ ꯀꯥꯎꯕ ꯉꯁꯥꯏꯗꯣ
ꯎꯝ ꯑ
ꯀꯃ ꯂꯤꯒꯦ ꯂꯣ ꯑꯣꯏꯗꯕ
ꯁꯟꯗꯗ ꯊꯕꯛ ꯍꯥꯏꯁꯦ ꯂꯧꯗ ꯂꯥꯛꯑꯗꯤ ꯊꯕꯛ ꯉꯍꯥꯛꯇꯪ ꯂꯩꯔꯕꯅꯤꯅꯀꯣ ꯂꯣꯏꯕ ꯍꯥꯏꯕꯁꯤꯗꯤ ꯇꯝꯕ ꯉꯝꯗꯦꯅ ꯍꯥꯏꯕꯗꯤ ꯉꯁꯤꯅ ꯅꯤ ꯍꯥꯏꯕꯁꯨ ꯅꯠꯇꯦ ꯑꯗꯨꯝ ꯊꯕꯛꯇꯤ ꯂꯩꯈꯤꯅꯤꯕꯀꯣ
ꯎꯝ
ꯅꯍ ꯁꯨꯔꯗꯤ ꯌꯨꯝ ꯀꯥꯒꯦ ꯇꯧ ꯃ ꯉꯥꯏꯍꯥꯛ ꯉꯥꯏꯍꯥꯛ ꯁꯨꯔꯗꯤ ꯌꯨꯝ ꯀꯥꯒꯦ ꯇꯧꯕꯅꯦꯕ
ꯎꯝ ꯅꯣꯏ ꯅꯨꯃꯤꯠ ꯆꯨꯞꯄꯆ ꯊꯕꯥꯛꯁꯨꯨꯗꯦ
ꯑꯁ ꯅꯨꯃꯤꯠ ꯍꯣꯏ ꯉꯁꯤꯗꯤ ꯅꯣꯡꯃꯪ ꯑꯃꯒꯤꯒꯤ ꯁꯨꯕ ꯌꯥꯏꯀꯣ
ꯎꯝ
ꯑꯗꯨꯕꯨ ꯅꯍꯥꯟꯗꯤ ꯅꯨꯡꯁ ꯁꯥꯕꯅꯦꯅ ꯑꯩꯔꯣꯝꯗ ꯉꯥꯏꯍꯥꯛ ꯐ ꯑꯃꯛ ꯊꯣꯛꯑꯒ ꯉꯥꯏꯍꯥꯛꯈ꯭ꯔꯁꯨ ꯃꯅꯤ ꯈꯋꯥꯦ
ꯅꯨꯡꯗꯥꯡ ꯏꯚꯤꯅꯤꯡ ꯑꯗꯨꯋꯥꯏꯔꯑꯗꯤ ꯁꯨꯕ ꯅꯨꯡꯉꯥꯏꯒꯅꯤ
ꯍꯣꯏ ꯅꯨꯡꯁꯤꯗꯁꯨ ꯂꯤꯕꯤ ꯂꯤꯕꯤ ꯁꯤꯠꯂꯗꯅꯀꯣ
ꯎꯝ ꯇꯤꯜꯍꯧ ꯃꯊꯛꯀꯤꯗꯣ
ꯎꯝ
ꯃꯊꯛꯀꯤꯗꯨꯗꯤ ꯌꯨꯝꯒ ꯅꯛꯅꯕꯅꯤꯅ ꯑꯗꯨꯣ ꯅꯨꯡꯗꯥꯡ ꯇꯥꯔꯝꯗꯥꯏꯗ ꯑꯗꯨꯝ ꯁꯨꯔ ꯆꯠꯂꯣ
ꯍꯣꯏ ꯒꯥꯔꯤ ꯃꯆꯥ ꯂꯩꯔꯗꯤ ꯍꯦꯟꯅ ꯀꯣꯝꯗꯣꯏꯅꯦꯕ
ꯎꯝ
ꯐꯠ ꯂꯥꯎꯑꯣꯅ ꯊꯧꯔꯒ ꯈꯉꯣ
ꯎꯝ ꯑꯗꯨꯝ ꯅꯣꯏꯕ ꯊꯥꯛꯀꯤꯗꯣ
ꯎꯝ
ꯃꯊꯛꯀꯤ ꯂꯧꯗꯣ ꯃꯤ ꯌꯥꯝꯅ ꯆꯥꯛꯄ ꯃꯥꯜꯂꯦ ꯃꯣꯏꯗꯤꯀꯣ ꯄꯥꯈꯪ ꯌꯥꯝꯕꯒꯤ
ꯑꯁ ꯃꯣꯏꯗꯤ ꯐꯥꯏꯕꯣꯛ ꯑꯅꯤ ꯄꯣꯛꯄꯗꯣ
ꯎꯝ
ꯃꯣꯏꯒ ꯂꯥꯛꯑꯗꯅ ꯍꯥꯏ ꯑꯩꯁ ꯐꯖꯅ ꯇꯧꯈ ꯍꯥꯏꯔꯦ ꯃꯊꯛꯀꯤꯗꯣ ꯂꯣꯏꯈ꯭ꯔꯦ ꯑꯗꯨꯒ ꯁꯤ ꯂꯣꯛ ꯃꯇꯥꯏꯒꯤꯗꯣ
ꯎꯝ
ꯁꯤ ꯀꯥꯟꯟꯅ ꯁꯨ ꯂꯥꯛꯏꯃ
ꯃꯣꯏꯗꯤ ꯊꯨꯅ ꯇꯧꯅꯤꯗ ꯃꯤ ꯌꯥꯝꯕꯒꯤ ꯀꯟꯁꯨ ꯀꯟꯐꯝ ꯃꯣꯏꯗꯤ
ꯃꯤ ꯌꯥꯝꯕ ꯈꯛꯇ ꯅꯠꯇꯦꯕ ꯃꯣꯏꯗꯤ ꯀꯩꯅꯣꯅꯦꯕ ꯅꯨꯄꯥ ꯃꯆꯥꯅꯦꯕ
ꯎꯝ
ꯑꯗꯨꯗ ꯌꯪ ꯌꯪ ꯂꯥꯎꯔꯤꯕ ꯃꯇꯝꯅꯤꯅꯦ
ꯎꯝ ꯊꯕꯛꯁꯨ ꯑꯗꯨꯝ ꯁꯨꯅꯤꯡꯕ ꯃꯇꯝꯅꯤ
ꯎꯝ
ꯄꯥꯈꯪ ꯌꯥꯝꯕꯅꯗꯤ ꯂꯧ ꯁꯨꯕꯗ ꯅꯨꯡꯉꯥꯏꯕꯅꯤ ꯅꯨꯄꯤ ꯉꯥꯛꯇ ꯂꯩꯔꯗꯤ ꯋꯥꯕꯅꯤ ꯈꯔ
ꯑꯩꯗꯤ ꯑꯍꯥꯟꯕ ꯄꯣꯛꯄꯁꯦ ꯅꯨꯄꯥ ꯑꯣꯏꯅ ꯄꯥꯝꯃꯦ ꯍꯥꯏꯗꯣ ꯂꯧ ꯁꯨꯅꯕ ꯈꯛꯇꯪ ꯅꯠꯇ꯭ꯔꯦꯕ
ꯅꯨꯄꯥꯅ ꯐꯗꯤ ꯑꯩ ꯑꯍꯟ ꯑꯣꯏꯔꯗꯤ ꯁꯥꯔꯚꯤꯁꯀꯨꯝꯕꯗꯁꯨ ꯐꯪꯉꯁꯨ ꯅꯨꯄꯥ ꯍꯥꯏꯒꯗꯤ ꯃꯅꯥꯎ ꯃꯅꯥꯎꯁꯤꯡ ꯑꯗꯨꯝ ꯌꯦꯡꯕ ꯌꯥꯏꯅ
ꯑ ꯆꯩꯕꯒꯨꯝꯕ ꯇꯧꯕꯗꯤ ꯈꯔ ꯀꯤꯌꯦꯕ
ꯎꯝ ꯅꯨꯄꯤꯅ ꯑꯍꯟ ꯑꯣꯏꯕꯤꯗꯤ ꯍꯣꯏ ꯏꯃꯨꯡ ꯃꯅꯨꯡꯒꯤ ꯊꯕꯛꯇꯤ ꯌꯥꯒꯅꯤ
ꯎꯝ ꯏꯃꯨꯡꯒꯤ ꯊꯕꯛꯇꯤ ꯃꯆꯦꯠ ꯃꯆꯦꯅꯦꯗ ꯃꯆꯥ ꯃꯆꯥ
ꯎꯝ ꯑꯗꯨꯕꯨꯗꯤ ꯌꯥꯝꯅ ꯀꯩꯅꯣ ꯇꯧꯕ ꯅꯠꯇꯦꯕꯀꯣ
ꯎꯝ